ꯁꯣꯃꯣꯂ
ꯇꯣ
ꯑꯣ ꯑꯗꯨꯝꯈꯣ ꯂꯥ ꯂꯥꯛꯄ ꯃꯥꯜꯂꯦ ꯍꯥꯏ ꯍꯥꯏꯇꯥꯔꯦ ꯐꯣꯟ ꯂꯥꯛꯄ ꯃꯥꯜꯂꯦ ꯑꯩꯅ ꯍ ꯑꯃꯗ ꯂꯥꯛ
ꯍꯥꯥ
ꯐꯣꯟ ꯂꯥꯛꯄ꯭ꯔꯥ
ꯃꯦꯁ ꯂꯁꯤ ꯀꯔ ꯍꯏ ꯁꯥꯟꯕ ꯐꯣꯟꯁꯤꯗ ꯃꯦꯁꯦꯖꯁꯤ ꯄꯨꯡꯊꯥ ꯊꯥꯖꯤꯂꯦ ꯊꯣꯡ ꯉꯥꯎ ꯅꯥꯉꯦ
ꯎꯝ ꯃꯥꯜꯂꯣꯑꯣ ꯑꯁ ꯁꯤ ꯇꯧꯔꯒ ꯇꯣꯛꯑꯁꯤ
ꯐꯔꯛꯇ ꯑꯗꯨꯝ ꯆꯠꯂꯔꯒ ꯐꯔꯛ ꯇꯥꯕꯤ ꯑꯣꯏ ꯂꯩ ꯃꯣꯏꯁꯦ
ꯎꯝ ꯏꯆꯦ ꯃꯥꯏ ꯍꯟꯗꯛꯇꯤ ꯑꯅꯧꯕꯁꯤꯡꯕꯗꯨ ꯃꯥ ꯑꯗꯨꯝ ꯄꯥꯎ ꯐꯥꯎꯅꯗ꯭ꯔꯦ
ꯐꯥꯎꯅꯗ꯭ꯔꯦ ꯃꯀꯣꯛ ꯆꯥꯛꯄ ꯊꯨꯀꯣꯛ ꯆꯥꯛꯑꯗꯅ ꯑꯗꯨꯗꯅ ꯑꯩ ꯅꯨꯄꯥꯒ ꯀꯣꯏꯅꯅꯤꯡꯗꯦ ꯍꯥꯏꯁ ꯐꯥꯎꯅꯅꯤꯡꯗꯦ ꯍꯥꯏꯁꯦ
ꯎꯝ ꯍꯣꯏ ꯑꯗꯨꯏꯁꯦ ꯃꯣꯏ ꯇꯍꯥꯔꯁꯨꯗꯣ ꯃꯥꯅ ꯄꯥꯝꯖꯗꯕꯔꯥ ꯐꯠꯇꯕ꯭ꯔꯥ ꯀꯩꯒꯤꯅꯣ ꯃꯥꯅ
ꯄꯝꯗ ꯃꯥꯀꯣ
ꯎꯝ ꯍꯣꯏ ꯑꯗꯨꯕꯨ ꯅꯍꯥꯛ ꯑꯝ
ꯑꯗꯨ ꯊꯗꯤ ꯅꯤꯁꯥ ꯄꯩꯁꯥ ꯆꯥꯗꯦ ꯗꯨꯔꯗꯥ ꯐꯩꯍꯥꯔ ꯍꯥꯏꯗꯤ ꯁꯨꯝ ꯌꯥꯝ ꯑꯍꯦꯝꯕ ꯄꯥꯝꯃꯨꯕꯩ ꯋꯥꯕꯗꯤ ꯅꯠꯇꯕꯀꯣ
ꯎꯝ
ꯑꯗꯅ ꯃꯥꯅꯨꯁꯤꯕꯨ ꯌꯥꯗꯕ
ꯎꯝ ꯃꯅ ꯑꯗꯨꯗꯤ ꯅꯨꯡꯁꯤꯗꯕ ꯀꯥꯏꯗ ꯅꯨꯡꯁꯤꯗꯕꯖꯥꯅꯤ
ꯎꯝ
ꯅꯨꯡꯁꯤꯗꯕ ꯀꯥꯏꯁꯤꯗꯤ
ꯃꯤ ꯌꯥꯅ ꯑꯅꯕꯨꯂ ꯗꯁꯨ ꯇꯜꯂꯤꯅꯤꯗꯅ
ꯎꯝ ꯃꯥꯅꯦ ꯑꯉꯥꯡꯗꯨ ꯅꯠꯇ꯭ꯔꯕ ꯑꯩꯅ ꯈꯪꯗꯦꯗ ꯂꯞ ꯑꯦꯠ ꯐꯥꯔꯁ ꯁꯥꯏꯅ ꯑꯩꯈꯣꯏ ꯇꯨꯝꯅꯤꯡꯕ ꯃꯥꯜꯂꯦ ꯅꯪ ꯉꯁꯤꯗꯤ ꯌꯥꯝ
ꯑ ꯇꯨꯝ ꯅꯤꯡ ꯗꯦꯗ
ꯅꯪ ꯁꯥꯕ ꯌꯥꯝꯃꯦ ꯆ‌ꯣꯛ ꯊꯕ ꯃꯥꯜꯂꯦ ꯍꯥꯏꯕ ꯅꯪꯗꯣ ꯋꯥ ꯉꯥꯡ ꯕꯗꯥ ꯁꯨ ꯎꯝ ꯅꯪꯗꯣ ꯑꯗꯨꯗꯣ ꯀꯩꯅꯣ ꯇꯧꯔꯒ ꯅꯪꯒꯤꯗꯣ ꯂꯣꯏꯔꯒ ꯅꯪꯒꯤ ꯀꯌꯥꯝ ꯋꯥꯠꯂꯤꯒꯦ ꯑꯃꯗꯣ ꯌꯥꯝ ꯋꯥꯠꯂꯤꯅꯦ ꯑꯁ ꯃꯍꯨꯠ ꯁꯤꯟꯕ ꯌꯥꯔꯗꯤ ꯈꯣꯟꯖꯦꯜꯁꯦ
ꯍꯧꯕꯗ ꯉꯥꯏꯅꯤ
ꯎꯝ ꯍꯧꯖꯤꯛꯇꯣ ꯀꯥꯂꯦꯟ ꯑꯣꯏꯁꯤꯜꯂꯛꯄꯒꯤ ꯁꯤ ꯅꯪ ꯆꯁꯨ ꯆꯥꯗꯕꯩꯅꯦ ꯅꯪ ꯅꯥꯁꯥꯗꯨ ꯌꯥꯝ ꯇꯧꯔꯤꯗꯣ ꯚꯤ ꯇꯥꯃꯤꯟ ꯊꯛꯇꯕ꯭ꯔꯥ
ꯊꯛꯆꯤꯟ ꯘꯔꯦ ꯃꯈꯨꯝ ꯑꯃꯥ ꯉꯁꯤꯒꯤ
ꯊꯥꯛꯆꯜꯂꯣꯅ ꯈꯔ ꯈꯔ ꯉꯥꯡꯉꯤꯀꯥꯟꯗꯗꯤ ꯈꯔ ꯆꯥꯕ ꯌꯥꯅꯕ ꯊꯛꯆꯜꯂꯒ ꯊꯨꯔꯁꯤ ꯎꯝ ꯍꯟꯗꯛꯀꯤ ꯑꯩꯈꯣꯏꯒꯤꯗꯣ ꯆꯠꯁꯦ ꯍꯥꯏ ꯅꯠꯇ꯭ꯔꯣ
ꯔꯕꯤꯅꯥ ꯒꯥ ꯅꯪ ꯒꯥ ꯂꯣꯏꯅꯈ꯭ꯔꯦ
ꯂꯣꯏꯅꯒꯔꯦ
ꯀꯥꯏꯗꯅꯣ
ꯑ ꯏ ꯀꯩꯅꯣꯗꯣ ꯁꯥꯅꯥ ꯃꯍꯍꯤꯁꯦ ꯍꯣꯡꯕꯅꯣ ꯊꯅꯥ ꯃꯍꯤ
ꯂꯨꯍꯣꯍꯣꯡꯕꯗꯣ ꯌꯦꯡꯁ ꯁꯤꯃ ꯑꯣꯏꯦ
ꯍꯣꯏ ꯍꯣꯏ ꯑꯗꯨꯕꯨꯗꯤ ꯐꯔ ꯇꯥꯔꯗꯤ ꯃꯊꯟꯖꯥꯔ ꯍꯥꯏꯗꯤ ꯌꯦꯡꯁꯤ ꯎꯝ ꯑꯦꯖꯥ ꯑꯣꯏ ꯀꯔꯤ ꯇꯥꯗꯗꯤ ꯇꯥꯗꯣ ꯔꯖꯃ ꯂꯩꯒ ꯇꯥꯔ ꯃꯥꯅꯦ ꯍꯥꯏꯗꯣꯛꯄꯗ
ꯆꯠꯀꯅꯤ ꯍꯥ ꯂꯦꯞꯄꯔꯒ ꯑꯃꯨꯛ ꯁꯣꯏ ꯎ
ꯀꯃ ꯀꯃ ꯂꯦ
ꯍꯣꯏ
ꯄꯦꯔ ꯃꯂꯁꯂꯗꯤ
ꯑ
ꯑꯩꯁꯨ ꯌꯨꯝꯗ ꯆꯠꯇꯤ ꯆꯠꯈꯤꯅꯤ ꯍꯟꯗꯛ ꯍꯞꯇꯥꯁꯤꯔꯥ ꯇꯦꯁꯝꯕ ꯇꯧꯔꯤ ꯗꯥꯛꯇꯔ ꯆ ꯇ ꯇꯧꯔꯒ ꯆꯦꯛ ꯑꯃꯛꯇ ꯊꯣꯛꯣꯛꯑꯒ ꯂꯩꯔꯒꯗꯧꯕꯅꯤ ꯀꯔꯤꯗ ꯁꯣꯏꯔꯤꯅꯣ ꯈꯪꯗꯦ ꯏꯁꯥ ꯏꯨꯅ ꯃꯔꯝ ꯑꯃ ꯐꯔꯤꯕ ꯒ꯭ꯌꯥꯟ ꯇꯥꯗꯦ ꯇꯧꯔꯁ ꯈꯔꯗꯤ ꯐꯔꯦ ꯑꯩꯁꯦ ꯑꯩꯅ ꯅꯣꯏꯈꯠꯄꯔꯣ ꯈꯪꯗ꯭ꯦ ꯀꯩꯅ ꯈꯜꯂꯤꯁꯦ ꯊꯥꯏꯕꯨ ꯂꯩꯔ ꯥꯔꯣ ꯈꯔꯗꯤ ꯐꯔꯦ ꯂꯣꯈꯣꯁꯤ ꯈꯨꯠꯁꯦ ꯈꯔ ꯅꯥꯕ ꯈꯨꯠꯁꯦ ꯈꯔꯗꯤ ꯐꯗꯤ ꯐꯔꯦꯗꯤ ꯌꯣꯒ ꯈꯇꯪ ꯑꯃꯨꯛꯀ ꯈꯔꯗꯤ ꯅꯥꯔꯦ ꯇꯨꯝꯕ ꯈꯣꯠꯄꯗ ꯅꯟꯁꯤꯟꯕ ꯈꯣꯠꯄ ꯑꯝꯇ ꯌꯥꯗꯦ ꯃꯥꯅ ꯐ꯭ꯔꯤ ꯑꯣꯏꯔꯒ ꯇꯨꯝꯍꯜꯂꯤ ꯇꯨꯝꯃꯤꯅꯦ ꯀꯣꯝ ꯐꯦꯃ ꯑꯗꯨꯁꯨ ꯌꯥꯝ ꯀꯟꯅ ꯇꯛꯄꯗꯨ ꯌꯥꯗꯦ ꯐꯤꯤꯁ
ꯃꯄꯜ
ꯑꯄ ꯇꯧꯕꯗ ꯕ꯭ꯔꯥ ꯐꯥꯕꯩ ꯃꯅꯤꯡꯗꯣ ꯑꯗꯨ ꯑꯗꯨ ꯍꯥꯟꯅꯗꯤ ꯐꯥꯡ ꯉꯝꯗꯦ ꯍꯧꯖꯤꯛꯇꯤ ꯈꯔ ꯉꯝꯃꯦ ꯑꯃꯥꯡ ꯌꯥꯝ ꯅꯥꯔꯝꯃꯅꯦ ꯍꯧꯖꯤꯛꯇꯤ ꯃꯣꯏꯅ ꯈꯔ ꯎꯝ
ꯎꯝ ꯀ ꯀꯠꯄꯒꯤ ꯑꯣꯏꯔꯝꯕꯁꯦ
ꯑꯣꯏꯔꯝꯕꯁꯦ ꯑ ꯅ ꯈꯄꯒꯤꯦꯅ ꯈꯜꯂꯤ ꯁꯥꯥꯁꯦ ꯈꯔ ꯅꯣꯏꯈꯠꯂꯦꯕ ꯀꯩꯝ ꯆꯥꯊꯣꯛꯇ꯭ꯔꯦ ꯆꯥꯥꯁꯜꯂ ꯐꯝꯖꯜꯂ ꯂꯩꯔꯦ ꯂꯥꯏꯕ꯭ꯔꯦꯔꯤ ꯆꯠꯂꯅꯤ ꯐꯝꯖꯜꯂꯅꯤ ꯑꯩ ꯋꯥꯛꯀꯤꯡ ꯈꯔ ꯈ ꯆꯠꯦ ꯌꯥꯗꯦ ꯅꯥꯏ ꯝꯕꯨꯨꯡꯗꯩ ꯐꯥꯏꯒꯟꯗꯩ ꯍꯥꯏꯕꯤ ꯎꯝ ꯑꯌꯨꯛꯇꯣ ꯍꯧꯒꯠꯄꯗꯨꯣ ꯇꯪ ꯉꯝꯗꯦ ꯍꯥꯏꯕꯁꯦ ꯍꯧꯖꯤꯛꯀꯥꯟ ꯑ ꯃꯥ ꯀꯜꯂꯦ ꯑꯩꯁꯨ ꯆꯠꯂꯁꯤꯔꯪꯗꯦ ꯔꯦꯅꯨꯒ ꯍꯧꯔꯒ
ꯃꯥꯏ ꯅꯨꯄꯥ ꯁꯠꯂ
ꯆꯂ ꯃꯣꯏ ꯗꯦꯠ ꯁꯥꯏꯅ
ꯕꯦꯕꯤ ꯊꯝꯃꯗꯤ
ꯎꯝ ꯕꯦꯕꯤꯔꯣ ꯊꯝꯅꯤꯡꯂꯤꯁꯦ ꯍꫭꯏ ꯑꯗꯨ꯫ ꯕꯦꯕꯤꯗꯤ ꯊꯝꯅꯤꯡꯗ꯭ꯔꯤꯁꯦ ꯄꯩꯁꯥ ꯄꯥꯏꯔꯒ ꯑꯣꯏꯅ꯫ ꯊꯃꯒꯦ ꯕꯦꯕꯤꯁꯦ ꯄꯩꯁꯥ ꯄꯥꯏꯗ꯭ꯔꯤꯉꯩ ꯊꯝꯃꯔꯣꯏ꯫ ꯕꯦꯕꯤꯗꯤ ꯑꯗꯨꯨꯝ ꯌꯥꯝ ꯍꯩꯅꯗꯦ ꯍꯥꯏꯕ ꯑꯩꯗꯤ ꯀꯣꯏꯅꯕꯗꯣ ꯍꯩꯅꯗꯧ ꯃꯥꯟꯗꯦ ꯏꯆꯦ꯫
ꯎ ꯍꯩꯅ ꯗꯕ꯫ ꯈ꯭ꯋꯥꯏꯗꯩ꯫
ꯍꯩꯅꯗꯕ ꯍꯥꯏꯗꯨꯏꯁꯨꯄꯨꯗꯤ꯫
ꯏꯀꯣꯏ ꯀꯣꯏꯗꫭꯕ꯫ ꯆꯨꯁꯤꯟꯅꯧ ꯌꯥꯗꯕꯗꫭ ꯆꯨꯁꯤꯟꯅꯧ꯫ ꯑꯣ ꯌꯥꯗꯕꯗꯣ꯫
ꯑꯥ꯫ ꯆꯨꯝꯃꯦ ꯑꯗꯤ ꯑꯩ ꯀꫭꯏꯅꯨꯡꯗꯦ ꯍꯥꯏꯕ ꯍꯦꯇ꯫
ꯂꯨꯔꯤꯁꯤ ꯆꯨꯁꯤꯟꯅꯧ ꯍꯥꯏꯕ ꯌꯥꯔꯑꯔꯣꯏ꯫ ꯌꯥꯔꯛꯇ꯭ꯔꯗꯤ꯫
ꯑꯩꯗꯤ ꯑꯗꯨꯝ ꯀꯣꯏꯔꯦ ꯀꯣꯏꯔꯦ ꯍꯥꯏꯖꯂꯦ ꯍꯟꯗꯛꯁꯨ ꯆꯣꯞꯄꯤꯅꯤꯏꯆꯦ꯫ ꯃꯤ ꯂꯣꯗꯤꯅ꯫ ꯑꯉꯥꯡꯃ ꯂꯩꯕꯗꫭ꯫ ꯃꯥ ꯃꯦꯁꯦꯖ ꯊꯥꯏꯔꯑꯦꯕ ꯑꯩꯅ꯫ ꯃꯗꯨ ꯅꯨꯄꯤ ꯁꯛ ꯉꯅꯤꯦꯅ ꯀꯩꯅꯣꯝ ꯍꯪꯉꯛꯄꯩ ꯑꯣꯏꯔꯕꯅꯤꯅ ꯑꯩꯗꯤ ꯃꯦꯁꯦꯁꯁꯦ ꯍꯟꯗ꯭ꯔꯦꯕꯀꯣ꯫ ꯑꯗꯨꯗꯨꯒ ꯆꯦꯄꯨꯁꯄ ꯅꯪ꯫ ꯈꯪꯅꯕ ꯂꯩꯕ꯭ꯔꯌꯦ꯫ ꯑꯩꯅ ꯂꯩ ꯍꯥꯏꯖꯜꯂꯕ꯫ ꯈꯪꯉꯕ꯭ꯔꯥ꯫ ꯑꯗꯨꯒ ꯃꯥꯗꯤ꯫ ꯆꯦꯅꯥꯂꯤꯁꯇ ꯑꯃꯨꯛ ꯍꯪꯉꯕ ꯍꯪꯉꯕ꯭ꯔꯥ꯫ ꯆꯦꯅꯥꯂꯤꯁꯅ ꯂꯩꯇꯕꯅꯦ꯫ ꯍꯥꯏꯔꯕ꯫ ꯑꯗꯨꯗꯁꯨ꯫ ꯆꯦꯅꯥꯂꯤꯁꯅ ꯂꯩꯇꯕꯅꯦ꯫ ꯍꯥꯏꯔꯕ ꯑꯗꯨꯗꯨꯒ ꯑꯩꯅ ꯅꯪꯗꯣ ꯆꯦꯅꯥꯂꯤꯁꯅ ꯂꯩꯇꯦ ꯍꯥꯏꯔꯤꯁꯤꯗꯤ ꯍꯥꯏꯌꯦꯕ꯫ ꯈꯪꯉꯕ꯭ꯔ ꯑꯩꯅ ꯆꯦꯅꯥꯂꯤꯁ꯫ ꯈꯪꯗꯕꯅꯦ ꯃꯥ ꯍꯥꯏꯗꫭꯛꯇꯕꯅꯦ ꯍꯥꯏꯔꯦ ꯑꯗꯨꯒ ꯑꯗꯨꯃꯥꯏꯅ ꯍꯥꯏꯔꯦ ꯑꯗꯨꯒ ꯑꯩꯅ ꯆꯦꯅꯥꯂꯤꯁꯇ ꯍꯪꯉꯦ ꯑꯗꯨꯃꯥꯏꯅ ꯍꯥꯏꯈꯤꯕꯅꯦ ꯍꯥꯏꯔꯦ ꯑꯗꯨꯒ ꯍꯣꯏ ꯆꯦꯗꯨꯕꯨꯗꯤ꯫ ꯅꯪ ꯑꯗꯨꯝ ꯈꯪꯗꯦꯅ ꯍꯥꯏꯈꯣ ꯑꯗꯨꯝ ꯍꯥꯏꯔꯗꯨꯒ ꯑ ꯃꯤ ꯈꯪꯍꯟꯗꯕꯤꯗ ꯃꯥ ꯂꯣꯟꯅ ꯀꯣꯏ ꯏꯖꯥꯗ ꯈꯪꯗꯦ ꯀꯥꯟꯅ ꯇꯧꯔꯒ ꯑꯃꯨꯛ ꯃꯦꯁꯦꯁ ꯊꯥ ꯂꯩꯔꯝꯃꯦ꯫
ꯎꯝ꯫
ꯑꯗꯨ ꯑꯩ ꯀꯣꯏ ꯀꯣꯏꯅꯅꯤꯡꯗꯦ ꯍꯥꯏꯕ ꯑꯩ ꯑꯗꯨꯝ ꯍꯥꯏꯖꯜꯂꯦ ꯃꯇꯝꯗꯅꯤꯏꯆꯦ꯫
ꯑꯣ ꯅꯨꯄꯥ ꯈꯪꯅꯧ ꯍꯥꯏꯔꯛꯏꯕ
ꯅꯨꯄꯥ ꯑꯃ ꯑꯗꯨꯝ ꯍꯥꯏꯗꯤ ꯈꯪꯅꯕ ꯂꯩꯕ꯭ꯔꯥ ꯍꯪꯉꯤ ꯑꯦꯅ ꯍꯥꯏꯕ ꯍꯪꯉꯕ꯭ꯔꯥ ꯑꯗꯨꯒꯔ ꯑꯩꯅ ꯀꯅꯥꯅꯣꯅ ꯍꯪꯉꯦꯕ ꯭ꯔ ꯃꯥꯗꯣ ꯍꯥꯏꯗ ꯀꯩꯅꯣ ꯍꯥꯏꯌꯦ ꯀꯥꯏꯆꯩ ꯍꯥꯏꯔꯦꯕꯀꯣ ꯑ ꯑꯥ ꯑꯗꯨ ꯑꯗꯨꯗꯤ ꯑꯩꯗꯤ ꯑꯣꯏꯅꯤꯡꯗꯦꯕ ꯑꯩꯗꯤ ꯍꯥꯏꯗꯤ ꯑ ꯁꯨ ꯀꯣꯏꯍꯦ ꯀꯣꯏꯅꯤꯡꯗꯦ ꯑꯗꯨꯁꯨ
ꯑꯣꯄꯟꯁꯨ ꯑꯣꯏꯅꯤꯡꯗꯦ ꯑꯗꯨꯗꯨꯅ ꯍꯥꯏꯗꯣꯛꯀꯅꯨ ꯍꯥꯏꯔꯛꯑꯦ
ꯑ ꯃꯥꯗꯨ ꯏ ꯀꯥꯏ ꯃꯗꯨ ꯍꯣꯏ ꯑꯗꯨꯅꯦ ꯑꯗꯨ ꯉꯥꯡ ꯑꯃꯨ ꯅꯨꯡꯁꯤꯗ ꯅꯍꯥꯁꯨ ꯀꯣꯟ ꯄꯥꯏꯕꯤꯗ꯭ꯔꯕꯅꯦ ꯑꯗꯨꯕꯨꯗꯤ ꯂꯥꯏꯔꯤꯛ ꯀꯩꯅꯣꯒꯤ ꯍꯪꯉ ꯑꯝꯕꯥꯅꯤ ꯃꯥꯙꯧ
ꯎꯝ ꯍꯥꯏꯗꯤ ꯄꯣꯛ ꯄꯛꯇꯦ ꯍꯥꯏꯕ ꯍ ꯍꯣꯏ ꯑꯗꯨꯗꯤ ꯍꯪ ꯊꯣꯛ ꯍꯥꯏꯗꯤ ꯑꯦꯅꯥ ꯑꯣꯏꯔ ꯑꯃ ꯑꯣꯏ ꯅꯨꯄꯥꯁꯤ ꯅꯨꯄꯥꯒ ꯑꯝꯇ ꯀꯣꯏꯗ ꯆꯥꯠꯂꯣ ꯈꯣꯠꯂꯣ ꯁꯤꯡꯅ ꯄꯣꯠꯇꯣ ꯇꯧꯔꯣꯕ
ꯎꯝ ꯑꯗꯨꯅꯦ ꯑꯗꯒꯤꯗꯤ ꯃꯥꯅ ꯑꯗꯨꯝ ꯃꯥꯅ ꯍꯦꯟꯅ ꯑꯩꯈꯣꯏꯗꯣ ꯍꯦꯟꯅ ꯊꯥꯖꯕ ꯅꯨꯡꯁꯤꯕ ꯑꯣꯏꯇꯥꯔꯗꯤ ꯑꯦ ꯏꯆꯦ ꯁꯥꯏꯅꯅꯤ ꯃꯤꯗꯨꯣ ꯑꯗꯨꯝ ꯍꯥꯏꯔꯛꯄꯗ ꯀꯩꯁꯨ ꯀꯥꯏꯗꯦꯅ ꯅꯦ ꯑꯗꯨ ꯑꯩꯈꯣꯏꯅ ꯍꯥꯏꯔꯛ ꯇꯥꯗꯣ ꯑꯩꯈꯣꯏ ꯑꯩꯅꯗꯤ ꯅꯁꯨ ꯌꯥꯖꯔꯔꯣꯏꯀꯣ ꯑꯩꯈꯣꯏꯗꯤ ꯏꯁꯦꯡꯅ ꯑꯩꯗꯤ ꯕꯦꯁꯃꯦꯠꯇꯤ ꯄꯥꯝꯖ ꯑꯗꯩ ꯑꯩꯉꯣꯟꯗ ꯑꯗꯨꯝ ꯈꯔ ꯑꯍꯟꯕ ꯑꯍꯟ ꯑꯣꯏꯕ ꯑꯣꯏꯅ ꯄꯥꯝꯃꯦ ꯑ ꯃꯣꯏ ꯍꯥꯏꯗꯤ ꯑꯩꯈꯣꯏꯒꯤ ꯑꯗꯨꯝ ꯤ ꯑꯦꯁ ꯁꯤ ꯇꯧꯃꯤꯟꯅꯕ ꯀꯥꯡꯕꯨ ꯑꯣꯏꯇꯥꯔꯁꯨ ꯑꯩ ꯀꯩꯁꯨ ꯐꯦ ꯄꯝ ꯄꯥꯝꯗꯦꯕ ꯕꯦꯁꯃꯦ ꯑꯣꯏꯕꯗꯣ ꯑꯗꯒꯤ ꯑꯩ ꯑꯩ ꯃꯅꯤꯄꯨꯔ ꯁꯕꯖꯦꯛꯀꯤ ꯅꯨꯄꯥꯒ ꯄꯥꯝꯖꯗ꯭ꯔꯦ
ꯎꯝ ꯈꯔꯗꯤ ꯆꯞꯂꯞ
ꯎꯝ ꯍꯥꯏꯗꯤ ꯑꯗꯨ ꯀꯩꯅꯣ ꯇꯧꯕꯒꯤ ꯋꯥ ꯅꯠꯇꯕ ꯑꯗꯨꯝ ꯏꯁꯥꯒꯤ ꯑꯣꯏꯅ ꯄꯥꯝꯖꯗꯕꯗꯣ ꯑꯗꯨꯗꯣ ꯉꯅꯤ ꯈꯪꯗꯗ
ꯎꯔꯥꯅꯤ ꯃꯤꯁꯥ ꯍꯥꯏ ꯑꯗꯨꯝ
ꯑꯩꯗꯤ ꯄꯩꯁꯥ ꯄꯥꯏꯔꯒ ꯑꯣꯏꯅ ꯀꯣꯏꯔꯅꯤ ꯑꯩ ꯅꯨꯄꯥꯅ ꯅꯨꯄꯥꯅ ꯄꯩꯁꯥ ꯄꯥꯏꯕ ꯀꯌꯥ ꯊꯣꯏꯅ ꯄꯥꯝꯃꯤ ꯑꯗꯨꯝ ꯍꯥꯏꯗꯤ ꯃꯣꯏꯅ ꯊꯕꯛ ꯇꯧꯕ ꯇꯧꯗꯕ ꯑꯗꯨꯝ ꯀꯩꯁꯨ ꯈꯟꯗꯦ ꯑꯗꯣ ꯑꯩꯅ ꯑꯣꯏꯅ ꯊꯕꯛ ꯊꯣꯡꯅꯤꯡ
ꯃꯤꯅ ꯄꯥꯏꯖꯕꯗꯤ ꯃꯤꯒꯤ ꯃꯔꯜꯅꯤ ꯠꯇꯅꯦꯦ
ꯃꯥꯥꯟ
ꯑꯩꯈꯣꯏꯅ ꯄꯥꯏꯖꯕꯅ ꯑꯩꯈꯣꯏꯒꯤꯔꯅꯤ
ꯎꯝ ꯍꯥꯏꯗꯤ ꯑꯩ ꯑꯣꯏꯅ ꯑꯣꯏꯅ ꯊꯕꯛ ꯑꯣꯏꯅ ꯇꯧꯅꯤ ꯈꯪꯗꯦꯆꯦ ꯍꯣꯏ ꯍꯣꯏ ꯏꯆꯦ ꯅꯪꯁꯨ ꯉꯁꯤꯗꯤ ꯄꯣꯊꯥꯖꯔꯛꯑꯣ ꯊꯝꯃꯒꯦ
ꯑ ꯑꯥ ꯑꯥ